ꯑ ꯑ ꯇꯥꯏꯌꯦ ꯇꯥꯏꯌꯦ ꯏꯕꯦꯝꯃ ꯅꯪ ꯑꯩꯒꯤ ꯃꯤꯁꯀꯣꯜꯁꯤꯐꯥꯎꯗꯤꯤ ꯍꯜꯂꯛꯏꯗꯅ
ꯊꯕꯛ ꯆꯪꯕꯩꯅꯦ ꯑꯇꯩꯒꯤ ꯅꯇꯩꯦ ꯍꯟꯅꯤꯡꯗꯕꯩ ꯅꯇꯩꯗꯤ ꯐꯔ ꯑꯗꯨꯝ ꯇꯅꯦ ꯍꯥꯏꯕ ꯌꯨꯝ ꯂꯩꯔꯗꯤ ꯀꯩꯅꯗꯧꯝ ꯇꯧꯋꯦꯕ ꯊꯕꯛꯇꯣ ꯑꯃꯥꯎ ꯑꯃꯥꯎ ꯇꯧꯋꯦ ꯐꯣꯟꯗ ꯄ ꯁꯨꯝꯅ ꯆꯪꯒ ꯑꯗꯨꯝ ꯅꯨꯃꯤꯠ ꯆꯨꯞꯄ ꯑꯃꯒ ꯐꯃꯨꯡꯗ ꯃꯣꯟ ꯃꯌꯥꯗ ꯊꯝꯃꯝꯕꯗꯨꯗꯒꯤ ꯁꯨꯡꯂꯧ ꯂꯧꯊꯣꯛꯇꯕꯤꯗ ꯑꯃꯨꯛ ꯅꯨꯃꯤꯠ ꯇꯥꯔꯛꯄꯒ ꯌꯥꯎꯋꯦ ꯍꯥꯏꯕ ꯑꯗꯩ ꯌꯦꯡꯉꯣ ꯅꯨꯅꯤ ꯇꯥꯔꯅꯤ ꯑꯥꯏꯗꯤ ꯑꯗꯨ ꯑꯗꯨꯝ ꯊꯕꯛ ꯂꯣꯏꯕꯒ ꯆꯪꯕꯒꯅꯦ ꯑꯃꯨꯛ ꯇꯨꯝꯅꯤꯡꯕꯅ ꯍꯥꯜꯂꯅꯦ ꯑꯗꯨꯥꯏ ꯍꯦꯛꯇ ꯇꯧꯋꯦ ꯅꯨꯡꯗꯤ ꯇꯧꯗ꯭ꯔꯣ
ꯑꯗꯨꯕꯨꯗꯤ ꯆꯨꯝꯃꯦ ꯊꯕꯛꯁꯦ ꯑꯃꯁꯨ ꯑꯃꯁꯨ ꯍꯦꯛꯇꯕꯨꯗꯤ ꯌꯥꯗꯝꯕꯅꯦꯕ ꯑꯗꯨ ꯁꯨ ꯑꯩꯅ ꯅꯪꯣ ꯀꯣꯗꯣ ꯀꯨꯏ ꯑꯩ ꯉꯁꯥꯏꯐ ꯇꯧꯔꯝꯕꯅꯦ ꯑꯗꯨꯅ ꯍꯧꯛꯥꯎꯕꯐꯥꯎ ꯇꯧꯔꯛꯇꯕꯁꯤꯗꯅ ꯑꯩꯅ ꯁꯤꯠ ꯅꯨꯄꯤꯁꯤꯕꯨ ꯀꯩꯧꯔꯦ ꯖꯥꯅꯣ ꯑꯩꯒꯤ ꯃꯤꯀꯨꯜꯒꯁꯦ ꯍꯜꯂꯛꯇ꯭ꯔꯤꯁꯤꯕꯨ ꯀꯥꯏ ꯋꯥꯈꯜꯗ ꯋꯥꯔꯧꯕꯗꯣ ꯍꯥꯏꯗꯤ ꯑꯩꯅ ꯅꯪꯗꯣ ꯌꯥꯝꯅ ꯀ꯭ꯂꯣꯁ ꯑꯣꯏꯅ ꯈꯟꯕꯅ ꯁꯨꯝ ꯋꯥꯔꯧꯔꯤꯅꯤꯗ ꯑꯗꯣ ꯆꯤꯟꯕꯨꯗꯤ ꯆꯦꯟꯕꯅꯦ ꯍꯥꯏꯕꯩ ꯋꯥꯅꯤ ꯑꯩꯁꯨ ꯕꯃ ꯑꯉꯥꯡ ꯑꯃꯨꯛ ꯇꯨꯏꯁꯟ ꯇꯧ ꯌꯨꯝꯒꯤ ꯑꯃꯨꯛ ꯋꯥꯏ ꯑꯃꯨꯛ ꯇꯥꯁꯟꯗꯩꯗꯤ ꯑꯃꯨꯛ ꯑꯃꯨꯛ ꯇꯧ ꯑꯃꯃꯨꯛ ꯇꯧ ꯍꯦꯛꯇꯗꯤ ꯌꯥꯗꯦ ꯅꯪꯉꯣꯟꯗꯗꯤ ꯍꯥꯏꯔꯤꯕ ꯑꯗꯨꯅꯦ ꯑꯩꯁꯨ ꯇꯧꯕꯗꯤ ꯌꯥꯎꯔꯤ ꯄꯣ ꯑꯝꯇ ꯃꯌꯥꯝ ꯑꯗꯣ ꯑꯩꯅꯅꯦ ꯀꯣꯜ ꯇꯧꯔꯛꯑꯃꯤꯅꯅꯦ ꯍꯣꯏꯗꯣ ꯍꯟꯗꯛ ꯀꯥꯡꯒꯤꯅꯦ ꯀꯥꯡ ꯀꯣꯏ ꯆꯠꯇꯕꯁꯨ ꯀꯨꯏꯔꯦ ꯀꯥꯡꯗꯣ ꯀꯣꯏ ꯆꯠꯂꯨꯁꯤꯔꯅ ꯍꯪꯒꯦ ꯀꯩ ꯇꯧꯕꯅꯦ ꯈꯦꯔꯆ ꯆꯥꯕ ꯑꯣꯏꯅ ꯏꯃꯥꯟꯅꯕꯤ ꯕꯥꯃꯣꯟ ꯑꯃ ꯂꯩꯌꯦꯕꯀꯣ ꯃꯥꯏ ꯃꯅꯥꯛꯇ ꯈꯦꯔꯆꯤ ꯆꯥꯕ ꯑꯣꯏꯅ ꯆꯠꯁꯤꯔꯅ ꯍꯥꯏꯒꯦ ꯇꯧꯕꯅꯤ
ꯀꯥꯏꯗꯥꯕꯥ
ꯏꯃꯥꯟꯅꯕꯤ ꯕꯥꯃꯣꯟ ꯑꯃ ꯂꯩꯌꯦꯕꯀꯣ ꯃꯥꯅꯅꯦ ꯅꯃꯥꯟꯅꯕꯤꯈꯩ ꯑꯗꯨꯝ ꯄꯨꯔꯒ ꯂꯥꯛꯑꯣ ꯈꯦꯔꯁꯤ ꯆꯥꯕ ꯂꯥꯛꯑꯣꯅ ꯍꯥꯏꯔꯛꯄ ꯑꯗꯣ ꯑꯗꯨꯃꯥꯏꯅ ꯈꯦꯖꯤ ꯆꯥꯕꯗ ꯆꯠꯂꯒ ꯑꯩꯈꯣꯏꯗꯣ ꯑꯃꯨꯛꯅꯦ ꯂꯣꯛꯇꯥꯛ ꯑꯃꯨꯛ ꯍꯥꯏꯗꯔꯨꯁꯤꯔꯅ ꯍꯥꯏ
ꯌꯥꯝ ꯐꯩꯅꯦ ꯑꯗꯨꯗꯤ ꯍꯗꯄꯌꯥ ꯑ ꯄꯄ ꯇꯇꯔꯤꯗ
ꯑꯗꯨ ꯃꯥꯅꯅꯦ ꯅꯃꯥꯟꯅꯕꯤ ꯑꯗꯨꯝ ꯍꯥꯏꯗꯤ ꯅꯣꯏ ꯏꯅꯥꯎꯄꯤ ꯍꯣꯏ ꯂꯩꯗꯅ ꯃꯣꯏꯁꯨ ꯀꯥꯡꯗꯤ ꯌꯨꯝꯗ ꯍꯜꯂꯛꯀꯟꯗꯅ ꯑꯗꯨꯒꯨꯝꯕ ꯃꯣꯏꯁꯨ ꯌꯥꯎ ꯌꯥꯥꯎꯍꯟꯅꯤꯡꯉꯁꯨ ꯑꯗꯨꯝ ꯌꯥꯅꯦꯕꯀꯣ ꯑꯩꯈꯣꯏꯗꯣ ꯒꯥꯔꯤ ꯑꯃ ꯑꯣꯏꯅ ꯆꯠꯂꯁꯦꯕ ꯒꯥꯔꯤ ꯑꯃ ꯆꯥ ꯅꯠꯇꯕꯤꯗ ꯑꯩꯈꯣꯏ ꯏꯅꯥꯎꯄꯥꯗꯣ ꯇꯧꯔꯒ ꯊꯧꯍꯜꯂꯒꯅꯦ ꯑꯩꯈꯣꯏ ꯃꯔꯤ ꯃꯉꯥ ꯇꯧꯔꯒ ꯆꯠꯂꯁꯦ ꯑꯗꯨꯗꯨꯒ ꯈꯦꯖꯤꯗꯣ ꯑꯗꯨꯃꯥꯏꯅ ꯆꯥꯕ ꯆꯠꯂꯨꯔꯦꯗꯅ ꯑꯗꯨꯒ ꯀꯤꯍꯣꯝ ꯆꯥꯕ ꯕꯨ ꯑꯣꯏꯔꯁꯨ ꯂꯣꯛꯇꯥꯛꯇꯕꯨ ꯆꯠꯂꯁꯨ ꯑꯗꯨꯃꯥꯏꯅ ꯆꯠꯁꯦꯅ ꯑꯩꯁꯦ ꯍꯥꯏꯒꯦꯅ ꯇꯧꯔꯛꯄꯅꯤ
ꯍ ꯌꯥꯏꯅꯤ
ꯀꯣꯏꯏꯦꯗꯅ ꯑꯩꯈꯣꯏꯁꯦ ꯑꯃ ꯀꯣꯏꯆꯠ ꯀꯣꯏꯆꯠ ꯆꯠ
ꯑꯣꯣꯔꯦ ꯅꯨꯃꯤꯗꯥ ꯑꯣꯏꯂ ꯆꯃꯟꯕꯒꯅ ꯍꯥꯠꯇ꯭ꯔꯦ
ꯎꯝ
ꯅꯍꯥꯟꯋꯥꯏ ꯑꯩꯈꯣꯏ ꯃꯍꯍꯥꯋꯥꯣꯏꯒꯗꯤ ꯑꯗꯨꯝ ꯀꯣꯏꯔꯛꯑꯦ ꯍꯥꯏꯌꯦꯕ
ꯎꯝ
ꯀꯥꯡ ꯃꯇꯝꯗ ꯀꯤꯍꯣꯝ ꯆꯥꯕꯅꯤ ꯈꯪꯗꯦ ꯀꯩꯅꯤ ꯈꯪꯗꯦ ꯃꯌꯥꯝ ꯍꯧꯅꯔ ꯍꯧꯅꯔ ꯀꯣꯏꯕ ꯆꯠꯄꯤꯒꯤ ꯆꯠꯅꯕꯤꯁꯦ ꯑꯗꯨꯝ ꯂꯩꯔꯝꯃꯦ ꯍꯥꯏꯔꯕ ꯍꯧꯖꯤꯛꯀꯥꯟꯗꯤ ꯀꯩꯁꯨ ꯀꯣꯏꯅꯗ꯭ꯔꯦꯗꯅ
ꯍꯣꯏ ꯌꯥꯝ ꯀꯟꯅ ꯀꯣꯏꯅꯗ꯭ꯔꯦ ꯑꯗꯩꯗꯤꯅꯦ ꯑꯩꯈꯣꯏꯖꯦ ꯁꯨꯝ ꯌꯦꯡꯕꯗ ꯏꯃꯥꯟꯅꯕꯤꯖꯦ ꯕꯥꯃꯣꯟꯒꯤ ꯏꯃꯥꯟꯅꯕꯤꯖꯦ ꯀꯩꯁꯨ ꯌꯥꯎꯅꯗꯦꯕ ꯑꯗꯨꯅ ꯈꯦꯔ꯭ꯆꯤ ꯆꯥꯕꯒꯤ ꯏꯟꯚꯤꯇꯦꯁꯟꯁꯨ ꯐꯪꯅꯗꯦꯀꯣ ꯀꯩꯁꯨ
ꯇꯧꯋꯦ ꯍꯥꯏꯕꯗꯣ
ꯎꯝ ꯑꯩꯗꯤꯅꯦ ꯍꯟꯗꯛꯅꯦ ꯏꯃꯥꯟꯅꯕꯤ ꯑꯃ ꯃꯥꯁꯇꯔ ꯇꯧꯕꯗꯨꯅꯦ ꯊꯦꯡꯅꯕꯅꯦ ꯃꯥꯗꯣ ꯕꯥꯃꯣꯟ ꯑꯣꯏ ꯂꯩꯔꯝꯃꯦꯕꯀꯣ ꯀꯣ ꯑꯗ ꯑꯗꯨꯝ ꯇꯤꯟꯅꯕꯗꯣ ꯑꯗ ꯃꯥꯅꯅꯦ ꯈꯦꯆ ꯆꯥꯕꯗꯣ ꯂꯥꯛꯑꯣ ꯍꯥꯏꯕ ꯑꯗꯣ ꯑꯩ ꯃꯃꯥꯡ ꯆꯍꯤꯗꯤ ꯆꯠꯂꯦꯕꯀꯣ ꯑꯗꯣ ꯃꯣꯏꯗ ꯆꯠꯄꯗꯣ ꯌꯥꯝ ꯍꯥꯎꯋꯦꯕ ꯈꯤꯔꯆꯤꯗꯣ ꯑꯗꯥ ꯑꯩꯅ ꯅꯣꯏꯁꯨ ꯄꯤꯖꯅꯤꯡꯕ ꯑꯗꯨꯗꯤ ꯏꯃꯥꯟꯅꯕꯤꯁꯨ ꯑꯩꯁꯨ ꯁ꯭ꯋꯥꯏ ꯍꯥꯏꯗꯤ ꯑꯔꯥꯞꯄ ꯂꯩꯕꯨꯗꯤ ꯂꯩ ꯑꯗꯨꯗꯣ ꯑꯗꯨꯅ ꯑꯃ ꯑꯣꯏꯈ꯭ꯔꯦ ꯑꯩꯅ ꯁ꯭ꯋꯥꯏꯒꯤ ꯑꯦꯔꯤꯌꯥ ꯑꯅꯛꯄꯗꯁꯨ ꯑꯗꯨꯃꯥꯏꯅ ꯆꯠꯅꯤꯡꯕ ꯑꯩꯈꯣꯏꯁꯨ ꯑꯝꯇꯗꯤ ꯆꯠꯁꯤ ꯆꯠꯁꯤꯅ ꯁꯨꯝ ꯍꯥꯏꯅꯗ꯭ꯔꯅꯦ ꯑꯩꯅ ꯃꯥꯅꯁꯨ ꯍꯧꯔꯛꯄ ꯇꯥꯟꯁꯨ ꯌꯥꯝ ꯆꯥꯔꯦꯅ ꯈꯜꯂꯤꯕ
ꯍꯣꯏ ꯌꯥꯢꯌꯦ ꯆꯠꯁꯦ
ꯀꯪꯂꯦꯟꯗ ꯆꯠꯁꯤꯔꯥ ꯅꯠꯇ꯭ꯔꯒ ꯀꯩꯕ ꯑꯃꯗꯣ ꯀꯥꯡꯏ ꯀꯥꯡꯂꯣꯏ ꯍꯥꯏꯕ꯭ꯔꯣ
ꯀꯥꯡꯂꯦꯟꯗꯨꯅ ꯑꯔꯣꯏꯕ ꯅꯠꯇꯕ꯭ꯔꯣ
ꯑꯔꯣꯏꯕꯅ ꯀꯩꯅꯣ ꯈꯪꯗꯦ ꯀꯥꯡ ꯑꯔꯣꯏꯕꯗꯣ ꯑꯗꯨ ꯑꯣꯏꯅ ꯆꯠꯂꯁꯦ ꯅꯪ ꯑꯗꯨꯕꯛꯇꯤ ꯂꯩꯗꯣꯏ ꯅꯠꯇ꯭ꯔꯣ
ꯍꯣꯏ ꯂꯩꯗꯣꯏꯅꯤ
ꯅꯅꯥꯎ ꯅꯨꯄꯤꯗꯨꯁꯨ ꯃꯥꯁꯨ ꯄꯥꯎ ꯍꯥꯏꯕꯤꯈ꯭ꯔꯣ ꯅꯪꯅ
ꯑꯩꯈꯣꯏꯗꯩ ꯄꯨꯜꯂꯞ ꯍꯧꯎ ꯍꯧꯎ ꯇꯧꯔ ꯆꯠꯂꯁꯦ
ꯎꯝ ꯐꯣꯇꯣꯒ ꯀꯥꯞꯅꯕ ꯗ꯭ꯔꯦꯁꯀ ꯐꯖ ꯐꯖꯕ ꯁꯦꯠꯂꯒ
ꯏꯃꯥꯏꯄꯦꯃ ꯑꯩꯕꯨ ꯗ꯭ꯔꯦꯁ ꯑꯃꯨꯛ ꯊꯤꯔꯨꯈꯤ ꯔꯗꯤ ꯇꯧꯔꯤꯁꯤꯕꯣ
ꯑꯩꯗꯤꯅꯦ ꯍꯤꯒ ꯇꯣꯡꯉꯒꯅꯦ ꯑꯩꯈꯣꯏꯒꯤ ꯃꯨꯀꯥ ꯁꯨꯠꯀ ꯁꯦꯠꯂꯒ ꯍꯤꯒ ꯇꯣꯡꯉꯒ ꯁꯝꯒꯗ ꯊꯥꯗꯣ ꯑꯒ ꯊꯝꯕꯥꯜꯗꯣ ꯄꯥꯏꯔ ꯐꯣꯇꯣ ꯀꯥꯞꯄꯤ ꯑꯃ ꯂꯩꯇ꯭ꯔꯥ ꯑꯗꯨꯗꯣ ꯌꯥꯝ ꯇꯧꯅꯤꯡꯉꯦ ꯍꯥꯏꯕ ꯃꯣꯏ ꯁꯨꯝ ꯀꯩꯅꯣꯗ ꯎꯕꯗꯣ ꯑꯝꯇꯁꯨ ꯍꯤ ꯇꯣꯡꯕꯁꯦ ꯀꯤꯗꯤ ꯀꯤꯖꯩꯌꯦꯕ ꯑꯗꯨ ꯑꯣꯏꯔꯁꯨ ꯌꯥꯝ ꯇꯨꯡꯅꯤꯡꯉꯤ
ꯍꯣꯏ ꯍꯧꯖꯤꯛꯀꯥꯟꯗꯤ ꯑꯗꯨ ꯆꯠꯅꯕꯤ ꯑꯃ ꯑꯣꯏꯈꯠꯂꯛꯑꯦꯕꯀꯣ ꯑꯃꯨ ꯃꯔꯛ ꯑꯃ ꯃꯔꯛ ꯑꯃ ꯅꯨꯃꯤꯠꯂꯩ ꯌꯦꯡꯕ ꯅꯨꯃꯤꯠꯂꯩ ꯌꯦꯡꯕꯅ ꯇꯧꯅꯔꯝꯃꯦ ꯍꯧꯖꯤꯛꯅ ꯑꯃꯨꯛ ꯍꯤ ꯂꯣꯛꯇꯥꯛ ꯄꯥꯠꯇ ꯍꯤ ꯇꯣꯡꯉꯒ ꯊꯝꯕꯥꯜ ꯄꯥꯏꯔꯒ ꯐꯣꯇꯣ ꯀꯥꯞꯄ ꯔꯤꯜꯁ ꯅꯥꯝꯕ ꯍꯧꯖꯤꯛ ꯍꯧꯖꯤꯛꯀꯤ ꯆꯠꯅꯕꯤ ꯑꯗꯨꯒ ꯃꯣꯏꯒꯤ ꯑꯗꯨꯝ ꯑꯍꯤꯡ ꯂꯦꯛꯄꯒꯤ ꯀꯩꯅꯣꯗꯣ ꯑꯗꯨꯗ ꯂꯩꯕꯒꯤ ꯆꯠꯅꯕꯤ
ꯈꯪꯗꯦ ꯑꯩꯗꯤ ꯐꯣꯇꯣ ꯀꯥꯞꯄꯤꯌꯣꯁꯤꯗ ꯂꯩꯔꯦ ꯅꯣꯏ ꯅꯣꯏ ꯅꯣꯏ ꯑꯥꯏꯐꯣꯟ ꯄꯥꯏꯕꯒ ꯂꯩꯅꯗ꯭ꯔꯣ
ꯏꯅꯥꯎꯄꯕꯨꯗꯤ ꯄꯥꯏꯌꯦ ꯏꯅꯥꯎ ꯄꯥꯕꯨꯗꯤ ꯄꯥꯏꯌꯦ ꯑꯗꯨꯑꯣꯏꯁꯨ ꯎꯝ ꯑꯩꯈꯣꯏ ꯅꯨꯄꯤ ꯃꯁꯦꯟꯗꯗꯤ ꯄꯥꯏꯗ꯭ꯔꯦ
ꯀꯩꯅꯣꯁꯦ ꯐꯣꯇꯣꯒꯨꯝꯕ ꯐꯖ ꯔꯤꯁꯦ ꯐꯖꯕꯁꯦ ꯑꯥꯏꯐꯣꯟ ꯅꯠꯇ꯭ꯔꯗꯤ ꯐꯖꯗꯦꯕ ꯍꯦꯛꯇ ꯑꯩꯈꯣꯏ ꯅꯣꯔꯃꯦꯜꯗ ꯀꯥꯞꯄꯁꯤꯗꯤ ꯄꯥꯝꯗꯦꯕꯗꯩꯗꯤ ꯑꯩꯗꯤ ꯃꯣꯏ ꯐꯤꯜꯇꯔ ꯅꯨꯡꯇꯔ ꯄꯪꯍꯥꯞꯇ ꯍꯥꯞꯆꯜꯂꯒ ꯀꯥꯞꯄꯗꯣ ꯑꯗꯨꯁꯨ ꯌꯥꯝ ꯐꯖꯗꯦ ꯍꯥꯏꯕ ꯁꯛꯀꯛ ꯏꯃꯪ ꯃꯥꯡꯉꯒ ꯑꯗꯣ ꯑꯥꯏꯐꯣꯟꯗꯗꯤ ꯃꯦꯛꯇ ꯁꯦꯡꯉꯒ ꯀ꯭ꯋꯥꯂꯤꯇꯤꯗꯣ ꯌꯥꯝ ꯂꯩꯗꯅ ꯑꯗꯣ ꯋꯥꯏꯒꯦ ꯍꯥꯏꯕꯕꯨ ꯌꯥꯔꯛꯇꯣꯏ ꯖꯥꯠꯂꯣ ꯅꯨꯃꯤꯠꯇ ꯑꯗꯨꯒꯤ ꯋꯥꯠꯄꯨꯗꯤ ꯈꯔ ꯋꯥꯠꯂꯤꯀꯣ
ꯋꯥ ꯍꯥꯏꯕꯕꯨ ꯈꯪꯗꯦꯅꯦ ꯌꯔꯛꯀꯗ꯭ꯔꯥ ꯌꯔꯛꯑꯣꯏꯗ꯭ꯔꯥ ꯍꯣꯏ ꯑꯗꯨꯕꯨꯗꯤ ꯌꯥꯔꯛꯀꯅꯤ
ꯃꯥꯒ ꯍꯧꯖꯤꯜꯂꯁꯤꯔꯣ ꯑꯗꯨꯗꯤ ꯅꯨꯄꯤꯕꯨꯗꯤ ꯑꯩꯈꯣꯏ ꯅꯨꯄꯤ ꯑꯍꯨꯝ ꯃꯔꯤꯁꯤꯒ
ꯍꯣꯏ ꯅꯣꯏ ꯅꯅꯥꯎꯄꯥ ꯍꯣꯏ ꯀꯩꯍꯣꯏ ꯌꯥꯎꯔꯗꯤ ꯑꯗꯨꯝ ꯄꯨꯟ ꯆꯠꯃꯤꯟꯅꯖꯦ ꯍꯥꯏꯕ ꯌꯥꯅꯤ ꯀꯩꯅꯣ ꯑꯗꯨꯝ ꯑꯩꯈꯣꯏ ꯂꯩꯀꯥꯏ ꯄꯨꯟꯅ ꯆꯠꯃꯤꯟꯅꯖꯦ ꯍꯥꯏꯕꯗ ꯃꯣꯏ ꯃꯌꯥꯝ
ꯌꯥꯏꯌꯦ ꯌꯥꯏꯌꯦ ꯑꯗꯨꯁꯨ
ꯑꯗꯨ ꯑꯗꯨꯃꯥꯏꯅ ꯆꯠꯁꯦ ꯑꯗꯨꯗꯤ ꯃꯣꯏ ꯑꯇꯩꯗꯨ ꯍꯥꯟꯅꯋꯥꯠꯂꯤꯀꯥꯟꯗ ꯍꯥꯏꯍꯧꯕꯅ ꯐꯔꯅꯤ ꯊꯕꯛ ꯉ ꯀꯔ
ꯑꯩ ꯂꯩꯔꯦ ꯅꯪ ꯂꯩꯔꯦ ꯏꯅꯥꯎ ꯅ ꯏꯅꯥꯎ
ꯑꯩꯈꯣꯏ ꯑꯍꯨꯝ ꯂꯩꯔꯦ ꯑꯩꯈꯣꯏ ꯏꯃꯨꯡꯗ ꯑꯩꯈꯣꯏ ꯑꯍꯨꯝ ꯂꯩꯔꯦ
ꯑꯥ ꯑꯗꯨꯗꯩꯗꯤ ꯑꯩꯒ ꯂꯩꯌꯦꯗꯅ ꯑꯗꯩ ꯑꯩꯈꯣꯏ ꯏꯅꯥꯎꯄꯤ ꯑꯃ ꯂꯩꯕꯗꯣ ꯑꯗꯨ ꯍꯥꯄꯛꯑꯅꯤ ꯑꯩꯈꯣꯏ ꯃꯉꯥ ꯗ꯭ꯔꯥꯏꯚꯔꯒ ꯅꯨꯄꯥ ꯃꯆꯥꯗꯨꯒ ꯌꯥꯔꯅꯤ ꯑꯗꯨꯃꯥꯏꯅ ꯑꯗꯨꯈꯩ ꯑꯣꯏꯔꯁꯤ ꯃꯤ ꯌꯥꯝ ꯌꯥꯝꯕꯗꯤ ꯑꯃꯨꯛ ꯒꯥꯔꯤꯗꯣ ꯑꯃꯨꯛ ꯆꯠꯂꯛꯑꯣꯏꯕ
ꯍꯧꯖꯤꯛꯄꯨ ꯀꯥꯏ ꯆꯠꯂꯤꯅꯣ ꯅꯪ ꯒꯥꯔꯤ ꯃꯈꯣꯟꯁꯨ ꯌꯥꯝ ꯇꯥꯏꯅꯦ
ꯃꯔꯣꯏ ꯌꯦꯦꯛꯄꯅꯦꯕ ꯑꯗꯨ ꯍꯣꯇꯦꯜꯗ ꯃꯣꯏ ꯍꯣꯇꯦꯜꯒꯤ ꯑꯌꯨꯛꯇ ꯇꯟꯒ ꯁꯥꯔꯀ ꯇꯧꯕꯒꯤꯗꯣ ꯑꯗꯨꯒꯤ ꯑꯗꯨꯝ ꯂꯧꯕꯅꯦꯕ ꯑꯗꯨꯏ ꯊꯤꯟꯕ ꯆꯠꯂꯨꯔꯒꯅꯦ ꯃꯄꯨꯗꯣ ꯊꯣꯡ ꯂꯣꯟ ꯂꯩꯔꯝꯃꯦ ꯃꯄꯨꯗꯣ ꯀꯩꯅꯣ ꯍꯩꯖꯤꯡꯄꯣꯠ ꯆꯠꯈꯤꯑꯅ
ꯑꯥ
ꯗꯥꯎꯋ ꯌꯥꯔꯗꯗꯤ ꯑꯗꯨ ꯍꯣꯔꯦꯟ ꯅꯨꯡꯗꯥꯡ ꯑꯃꯨꯛ ꯊꯤꯟꯒꯗ꯭ꯔꯥ ꯈꯪꯗꯦ ꯑꯩꯈꯣꯏꯗꯤ ꯐꯣꯟ ꯍꯥꯟꯅ ꯐꯣꯟꯗ ꯍꯥꯟꯅ ꯇꯧꯔꯒ ꯊꯤꯜꯂꯛꯀꯦꯁꯨ ꯍꯥꯏꯍꯧꯗꯔꯦ
ꯑꯣ ꯆꯨꯝꯃꯦ ꯆꯨꯝꯃꯦ ꯃꯣꯏꯒꯤ ꯃꯄꯨꯗꯣ ꯑꯗꯨꯗꯨꯒꯤ ꯃꯣꯏꯒꯤ ꯎꯝ ꯅꯤꯉꯣꯜ ꯅꯤꯉꯣꯜ ꯑꯃꯅꯦ ꯃꯥꯏ ꯃꯆꯥꯅꯨꯄꯤ ꯂꯨꯍꯣꯡꯅꯦꯅ ꯑꯩꯈꯣꯏꯗꯁꯨ ꯇꯣꯟ ꯄꯤꯔꯑꯦꯕ ꯑꯩꯈꯣꯏ ꯕꯥꯗ ꯑꯗꯨꯗꯨꯒꯤ ꯍꯌꯦꯖꯤꯡ ꯄꯣꯠ ꯁꯣꯏ ꯇꯥꯔꯝꯃꯅꯤ ꯉꯁꯤ
ꯑꯍꯟꯗꯨꯔ
ꯑꯧ ꯑꯍꯟ ꯑꯃ ꯅꯤꯉꯣꯟꯜ ꯑꯃ ꯅꯥꯏꯌꯦꯦꯅ ꯍꯥꯏꯗ꯭ꯔꯥ ꯀꯤꯠꯅꯤ ꯗꯥꯏꯂꯥꯏꯁꯤꯁ ꯇꯧꯋꯦꯅ ꯍꯥꯏꯕ ꯑꯃ ꯂꯩꯕꯗꯣ ꯈꯪꯕ꯭ꯔꯥ
ꯈꯪꯗꯌꯦ
ꯑ ꯃꯣꯏ ꯅꯤꯡꯅꯤꯉꯣꯟ ꯑꯍꯟꯗꯣ ꯅꯥꯔꯕꯅꯦꯕ ꯗꯥꯏꯂꯥꯏꯁꯤꯁ ꯇꯧꯋꯦꯅ ꯑꯗꯣ ꯃꯆꯥꯅꯨꯄꯤ ꯑꯍꯟ ꯈ꯭ꯋꯥꯏ ꯑꯍꯟ ꯍꯥꯏꯒ ꯇꯧꯕꯅꯦ ꯑꯗꯨꯗꯣ ꯍꯣꯡꯅꯦꯅ ꯑꯩꯈꯣꯏꯗꯒꯤ ꯍꯦꯟꯅ ꯌꯥꯝ ꯁꯦꯅꯤꯌꯔ ꯑꯣꯏꯔ ꯃꯥꯜꯂꯦꯗ
ꯑꯣꯏꯕꯅꯦ ꯑꯣꯏꯕꯅꯦ ꯑꯗꯨꯏ ꯃꯆꯥꯅꯨꯄꯤ ꯑꯅꯤꯁꯨꯨꯕꯗꯨ ꯍꯧꯁꯨꯛ ꯑꯩꯈꯣꯏꯗꯒꯤ ꯑꯅꯤꯅ ꯀꯌꯥꯅꯣ ꯑꯣꯏꯕꯅ
ꯃꯆꯥꯅꯨꯄꯤ ꯑꯅꯤ ꯁꯨꯕꯗꯨꯁꯨ ꯊꯕꯛ ꯇꯧꯔꯦ ꯍꯥꯏꯌꯦꯦ
ꯑꯣ
ꯕꯦꯇꯔꯅꯔꯤꯒꯤꯗ ꯍꯥꯏꯕ ꯀꯩꯅꯝ ꯍꯥꯏꯕ
ꯀ
ꯑꯗꯨꯒ ꯃꯆꯅꯣꯗꯨꯅ ꯑꯍꯟ ꯑꯍꯟꯗꯣ ꯑꯗꯨꯗꯣ ꯍꯣꯡꯗꯣꯏꯅꯦꯅ ꯍꯥꯏꯕꯅꯦꯕ ꯆꯝꯃꯃꯥꯗꯣ ꯅꯥꯕꯗꯣ ꯐꯔꯕ꯭ꯔ ꯐꯠꯇꯕ꯭ꯔꯥꯗꯤ ꯈꯪꯗꯦ ꯑꯗꯨ ꯑꯩꯈꯣꯏ ꯕꯥ ꯄꯥꯇꯣꯟ ꯇꯧꯔꯛꯑꯦꯅ ꯉꯁꯥꯏ ꯄꯥꯇꯣꯟ ꯑꯣꯟꯅꯩꯌꯦꯅ ꯊꯤꯟꯕ ꯂꯥꯛꯑꯝꯃꯦꯕ ꯎ ꯍꯣꯇꯦꯜꯒꯤ ꯏꯣꯡꯆꯥꯥꯗꯣ ꯑꯗꯨꯗꯅ ꯑꯩꯅ ꯈꯪꯉꯁꯤ ꯁꯦ ꯅꯣꯏ ꯃꯥꯗ ꯆꯠꯂꯤꯗꯣ ꯁꯣꯏꯏ ꯑꯗꯨꯒꯤ ꯑꯣꯏꯔꯝꯒꯅꯤ
ꯊꯦꯡꯉꯛꯇꯧ ꯃꯥꯜꯂꯦ ꯍꯥꯏꯍꯧꯋꯦ ꯏꯃꯨꯡ ꯃꯅꯨꯡ ꯑꯣꯏꯔꯝꯅꯤꯅ ꯊꯦꯡ ꯉꯥꯛꯅꯤ
ꯑꯧ ꯃꯔꯤ ꯃꯇꯥ ꯑꯣꯏꯕꯅꯤꯅ ꯈꯔ ꯑꯗꯨꯝ ꯀꯨꯏꯔꯛꯑꯅꯤ ꯈꯪꯉꯤ ꯃꯣꯏ ꯍꯣꯇꯦꯜꯗꯣ ꯅꯣꯡꯃꯇꯁꯨ ꯑꯩꯈꯣꯏꯁꯦ ꯕꯣꯔꯥ ꯆꯥꯅ ꯆꯠ ꯌꯥꯕꯅꯦ ꯌꯥꯝ ꯍꯥꯎꯕꯅꯦ ꯅꯨꯡꯗꯥꯡꯋꯥꯏꯔꯝꯒꯤ ꯕꯣꯔꯥꯗꯣ
ꯑꯁ ꯍꯧꯖꯤꯛꯇꯤ ꯏꯅꯥꯎꯄꯤ ꯑꯇꯣꯝꯕꯤꯗꯨꯅ ꯍꯥꯏꯕ ꯃꯔꯣꯏ ꯕꯣꯔꯥ ꯇꯧꯔꯒ ꯊꯥ ꯊꯥ ꯂꯥꯡ ꯇꯧꯔꯒ ꯃꯅꯨꯡ ꯑꯃꯇꯧ ꯃꯨꯟꯗꯦ ꯑꯗꯨꯕꯨꯗꯤ ꯃꯥꯗꯤ ꯆꯥꯕꯕꯨꯗꯤ ꯈꯔ ꯄꯦꯆ ꯇꯕꯅꯦꯕ
ꯎꯝ ꯑꯩꯈꯣꯏꯅꯅꯦ ꯆꯥꯕ ꯆꯠꯄꯗꯗꯤ ꯗꯥꯋꯥꯏꯔꯝꯗꯣ ꯕꯂꯦꯟ ꯆꯇ꯭ꯔꯤꯒꯨꯝꯕ ꯃꯥꯏꯔꯦꯟꯒꯨꯝꯕ ꯑꯂꯒꯕ ꯍꯧꯋꯦꯕ ꯑꯗꯨꯗꯤ ꯌꯥꯝ ꯍꯥꯎꯋꯦꯕ ꯑꯗꯨꯒ ꯅꯣꯏꯒꯤ ꯑꯩꯁꯨ ꯃꯔꯣꯏ ꯕꯣꯔꯥꯗꯤ ꯌꯥꯝ ꯆ ꯅꯤꯡꯗꯤ ꯑꯩ ꯅꯥꯀꯨꯞꯄꯤ ꯕꯣꯔꯥꯁꯦ ꯀꯌꯥ ꯍꯩꯅꯗꯦ
ꯑꯩꯗꯗ ꯍꯥꯏ ꯄꯥꯝꯃꯦ ꯑꯗꯨꯝ ꯃꯌꯥꯟ ꯃꯌꯥꯟ ꯃꯅꯥ ꯃꯁꯤꯡꯒꯤꯗꯣ ꯍꯥꯏꯗꯤ ꯀꯩꯅꯣ ꯃꯨꯛꯊ꯭ꯔꯨꯕꯤꯒꯨꯝꯕ ꯑꯗꯩꯗꯤ ꯃꯌꯥꯡꯕꯒꯨꯝꯕꯒꯤꯗꯣ ꯑꯗꯨ ꯑꯗꯨꯝ ꯆꯥꯅꯤꯡꯉꯦ ꯑꯗꯣ ꯃꯌꯥꯡꯕꯗꯨꯅꯦ ꯊꯥꯎ ꯌꯥꯝ ꯆꯞꯄ꯭ꯔꯦ ꯃꯌꯥꯝꯒꯤꯁ
ꯑꯩꯗꯤ ꯃꯌꯥꯡꯂꯕ ꯕꯣꯔꯥꯗ ꯌꯥꯝ ꯍꯩꯅꯗꯦ ꯑꯩ ꯆꯥꯅꯤꯡꯗꯦ ꯑꯩꯈꯣꯏ ꯃꯃꯥꯡꯣꯏꯁꯨ ꯄꯥꯝꯃꯦꯕ ꯑꯩ ꯆꯥꯅꯤꯡꯗꯦ ꯑꯗꯒꯤꯗꯤ ꯃꯨꯛ ꯊ꯭ꯔꯨꯕꯤꯁꯦ ꯃꯨꯛ ꯊ꯭ꯔꯨꯕꯤꯁꯦ ꯃꯅꯝ ꯑꯣꯏꯅ ꯅꯝꯕꯅꯗꯤ ꯈꯔ ꯍꯩꯅꯩꯌꯦꯕꯀꯣ ꯗꯥꯏꯔꯦꯛ ꯆꯥꯥꯁꯜꯂꯛꯑꯗꯤ ꯑꯗꯤ ꯑꯩꯉꯣꯟꯗ ꯌꯥꯝ ꯍꯩꯅꯗꯕ ꯑꯃ ꯄꯣꯛꯑꯦ ꯃꯥꯁꯨ ꯎꯝ ꯑꯩꯗꯤ ꯃꯥꯏꯔꯦꯟ ꯕꯣꯔꯥ ꯈꯥꯃꯦꯟ ꯕꯣꯔꯥ ꯗꯨꯕ꯭ꯔꯥ ꯎꯗꯩꯗꯤ ꯕꯦꯂꯦꯟꯗ꯭ꯔꯤ ꯕꯣꯔꯥ ꯑꯗꯩꯗꯤ ꯀꯣꯕꯤ ꯂꯩꯩ ꯃꯣꯏꯈꯩꯁꯦ ꯉꯥꯎꯖꯔꯦ
ꯍꯣꯏ ꯂꯥꯛꯅ ꯑꯩ ꯃꯥꯏꯔꯦꯟꯐꯧꯗꯤꯤ ꯄꯥꯝꯗꯦ ꯃꯥꯏꯔꯦꯟꯗ ꯊꯨꯡꯃꯦꯕ ꯑꯗꯣ ꯑꯇꯩꯗꯨꯕꯨꯗꯤ ꯑꯗꯨꯝ ꯄꯥꯝꯃꯦ ꯑꯗꯨ ꯑꯥ ꯑꯗꯨ ꯄꯥꯝꯃꯕꯅꯤ ꯅꯪ ꯃꯅꯥ ꯃꯁꯤꯡꯗꯣ ꯀꯌꯥ ꯄꯥꯝꯃ ꯑꯩ ꯈꯪꯗꯦ
ꯎꯝ ꯑꯗꯣ ꯃꯥꯏꯔꯦꯟꯗꯣ ꯅꯪꯅ ꯊꯨꯝꯕ ꯍꯩꯅꯗꯦ ꯍꯥꯏꯗ꯭ꯔꯥ ꯑꯩꯅ ꯑꯃꯨꯛ ꯃꯥꯏꯔꯦꯟꯁꯦ ꯊꯨꯝꯕꯒꯤ ꯃꯥꯏ ꯃꯍꯥꯎꯁꯦ ꯌꯥꯝ ꯍꯥꯎꯕ ꯑꯃ ꯂꯩꯕꯗꯣ ꯑꯗꯨ ꯑꯩꯉꯣꯟꯗ ꯐꯥꯎꯖꯩꯌꯦꯕ ꯑꯗꯨꯏꯅꯤꯗ
ꯈꯪꯗꯦ ꯑꯩꯅ ꯃꯥꯏꯔꯦꯟꯗ ꯄꯥꯝꯃꯤꯁꯦ ꯆꯥꯛ ꯃꯥꯏꯗ ꯉꯥꯟꯗꯣ ꯑꯗꯨ ꯈꯛꯇꯅꯤ ꯑꯍꯦꯟꯕ ꯃꯥꯏꯔꯦꯟꯒꯤ ꯄ꯭ꯔꯗꯛ ꯑꯝꯇ ꯄꯥꯝꯗꯩ ꯊꯣꯡꯅ ꯆꯥꯕꯁꯨ ꯄꯥꯝꯗꯦ ꯀꯔꯤꯝ ꯄꯥꯝꯗꯦ ꯆꯝꯐꯨꯠ ꯑꯣꯏꯅ ꯗꯥꯏꯔꯦꯛ ꯑꯣꯞꯄ ꯄꯣꯠ ꯀꯔꯝꯕ ꯌꯥꯅꯔꯒ ꯃꯍꯤ ꯃꯍꯤ ꯑꯣꯏꯅꯒ ꯍꯥꯞꯄꯒ ꯇꯧꯕꯁꯣ ꯑꯗꯨꯥꯎ ꯍꯥꯎ ꯑ ꯆꯦꯡꯃꯥꯗ ꯉꯥꯟꯗ꯭ꯔꯤꯦ ꯑꯗꯣ ꯆꯦꯡꯃꯥꯗꯅ ꯉꯥꯟꯕ ꯃꯥꯏꯔꯦꯟꯗꯣ ꯐꯛꯇꯅꯦ ꯆꯥꯅꯤꯡꯉꯤꯁꯦ ꯑꯇꯩ ꯑꯃꯨꯛ ꯆꯥꯅꯤꯡꯗꯦ
ꯡ ꯃꯤ ꯑꯄꯥꯝꯕꯁꯦ ꯀꯦꯅꯩꯁꯦ ꯑꯩꯈꯣꯏꯗꯤ ꯃꯥꯏꯔꯦꯟꯁꯦ ꯊꯣꯡꯕ ꯑꯗꯣ ꯊꯣꯡꯕꯁꯦ ꯑꯩꯅ ꯃꯥꯏꯦꯟ ꯑꯅꯧꯕ ꯕꯨꯗꯤꯦ ꯌꯥꯝ ꯆꯥꯅꯤꯡꯗꯦꯀꯣ ꯑꯗꯨꯗꯤ ꯑ ꯆꯥꯅꯤꯡꯗꯦ ꯁꯣꯛꯅꯤꯡꯗꯦ ꯃꯥꯏꯔꯦꯅꯦ ꯌꯦꯂꯣ ꯑꯣꯔꯦꯟꯖ ꯆꯪꯉꯒ ꯑꯉꯥꯡꯕ ꯃꯨꯜꯂꯝꯗꯥꯏ ꯑꯃ ꯂꯩꯇ꯭ꯔꯥ ꯑꯗꯨꯒꯤ ꯃꯥꯏꯔꯦꯟꯗꯨꯃꯅꯦ ꯊꯣꯡꯕ ꯌꯥꯝ ꯄꯥꯝꯃꯦ ꯑꯗꯩꯗꯤꯅꯦ ꯀꯩꯕ ꯕꯣꯔꯥꯗꯨꯃ ꯄꯥꯝꯃꯦꯗꯅ ꯆꯝꯐꯨꯠ ꯄꯥꯝꯃꯦ ꯑꯗꯨꯝ ꯂꯣꯏ ꯃꯤ ꯆꯥꯅꯩ ꯑꯩꯁꯨꯦ ꯂꯣꯏ ꯄꯥꯝꯃꯦ ꯍꯥꯏꯇꯥꯔꯦ ꯃꯥꯌꯦꯡꯒꯤ ꯃꯥꯒꯤ ꯆꯥꯕ ꯌꯥꯕ ꯃꯑꯣꯡꯗꯨꯁꯦ ꯅꯪ ꯍ ꯅꯪ ꯀꯌꯥ ꯄꯥꯝꯕ ꯄꯣꯠ ꯑꯣꯏꯗꯦ ꯅꯪꯒꯤ ꯑꯣꯏꯅ ꯑꯗꯨ ꯅꯪ ꯍꯧꯖꯤꯛ ꯍꯥꯏꯗꯨꯗ
ꯑꯩ ꯄꯥꯝꯕ ꯈꯣꯡꯖꯣꯝꯁꯨ ꯀꯌꯥ ꯄꯥꯝꯕ ꯑꯣꯏꯗꯤ ꯑꯍꯥꯟꯕ ꯍꯦꯛ ꯄꯥꯜꯂꯛꯄꯒꯤ ꯌꯥꯝ ꯅꯧ ꯅꯧ ꯂꯥꯎꯏꯀꯥꯟꯗ ꯆꯝꯊꯣꯡ ꯃꯔꯣꯏ ꯃꯄꯥꯡ ꯐꯖꯅ ꯍꯥꯞꯄꯒ ꯆꯝꯊꯣꯡ ꯅꯤ ꯑꯗꯩꯗꯤ ꯂꯤꯈ꯭ꯔꯒ ꯃꯔꯨꯒ ꯄꯜꯂꯛꯄꯩꯗꯥꯏ ꯌꯧꯒꯗꯩ ꯁꯨꯡ ꯆꯥꯏ ꯆꯥꯏꯗꯦ ꯅꯕꯨꯛ ꯑꯗꯨꯗꯗꯤ ꯍꯥꯉꯕꯒ ꯌꯦꯡꯉꯗꯦ
ꯑꯩꯈꯣꯏꯗꯤ ꯆꯝꯐꯨꯅꯦꯕ ꯍꯥꯏꯔꯗꯤ ꯁꯤ ꯅꯥꯈꯤꯦꯗ꯭ꯔ ꯏꯕꯦꯝꯃ ꯁꯦꯕꯣꯠꯄ ꯁꯦꯕꯣꯠꯇꯣ ꯍꯥꯡꯕ ꯌꯥꯝ ꯍꯥꯎ ꯑꯗꯨꯗꯅ ꯆꯥꯛ ꯃꯥꯏꯅ ꯉꯥꯜꯂꯁꯦ ꯑꯗꯨꯐꯛ ꯆꯥ ꯉꯝꯖꯩ ꯌꯦꯡꯉꯣ ꯈꯜꯂꯣ
ꯑꯁ ꯇꯨ ꯃ ꯇ ꯍꯥꯏꯁꯤ ꯆꯒꯅ
ꯪ ꯄꯥꯝꯃꯦ ꯍꯥꯏꯕ ꯆꯝꯐꯨꯠꯇꯤꯅꯦ ꯌꯥꯝ ꯄꯥꯃꯦ ꯆꯝꯐꯨꯠ ꯃꯈꯜ ꯑꯩ ꯂꯣꯏ ꯍꯩꯅꯩ ꯑꯌꯥꯝꯕꯅ ꯍꯩꯅꯗꯕꯕꯨ ꯑꯝꯇ ꯂꯩꯇꯦ ꯆꯝꯐꯨꯠꯇꯗꯤ
ꯑꯩ ꯀꯣꯕꯤ ꯆꯝꯐꯨꯠ ꯑꯃ ꯍꯦꯜꯂꯦ ꯍꯩꯅꯗꯕ ꯑꯗꯨꯁꯨ
ꯑꯩꯗꯤ ꯑꯗꯨꯒꯗꯣ ꯌꯥꯝ ꯏꯁꯇꯤꯝ ꯇꯧꯔ ꯆꯥꯅꯤꯡꯉꯤ
ꯑꯩꯈꯣꯏ ꯃꯥꯡꯗꯤ ꯚ ꯇꯥ ꯇꯥꯏ ꯑꯗꯨꯕꯨ ꯑꯩꯈꯣꯏ ꯃꯥꯥꯡ ꯑꯩꯈꯣꯏ ꯐꯥꯔꯒꯗꯤ ꯀꯩꯅꯣ ꯑꯗꯨꯝ ꯊꯨꯝꯅ ꯆꯥꯕ ꯌꯥꯕ ꯄꯣꯠꯁꯨ ꯑꯗꯨꯝ ꯊꯨꯝꯅ ꯆꯥꯖꯩꯑꯕ ꯃꯣꯏꯗꯤ ꯏꯅꯥꯎꯄꯤ ꯌꯥꯅꯤꯗꯨꯒ
ꯑ
ꯎꯝ ꯆꯨꯍꯤꯁꯦ ꯍꯩꯖꯤꯜꯂ ꯐꯨꯠꯇꯣꯏꯔꯦ ꯃꯣꯏꯒꯤ ꯆꯝꯄꯠꯁꯦ
ꯑꯣ ꯑꯩꯗꯤ ꯊꯨꯝꯕ ꯁ꯭ꯋꯥꯏ ꯊꯨꯝꯗ꯭ꯔꯣ ꯁ꯭ꯋꯥꯏ ꯑꯗꯨ ꯀꯌꯥ ꯊꯣꯏꯗꯣꯛꯇꯦ ꯊꯥꯏ ꯁꯨꯝꯕ ꯌꯥꯝ ꯆꯥꯅꯤꯡꯉꯝꯕꯅꯤ
ꯎꯝ
ꯑꯗꯣ ꯅꯪ ꯀꯥꯟꯒꯤ ꯄ꯭ꯂꯥꯟꯗꯣ ꯁꯣꯏꯔꯅꯨꯀꯣ ꯗ꯭ꯔꯦꯁ ꯅꯨꯡꯒ ꯂꯪꯖꯜꯂꯣ ꯑꯩꯅ ꯍꯥꯏꯗꯣ ꯐꯣꯇꯣ ꯁꯨꯠ ꯇꯧꯔꯛꯁꯦ ꯃꯤꯁꯨ ꯌꯥꯝ ꯇꯧꯅꯩ ꯑꯩꯈꯣꯏꯁꯨ ꯃꯦꯃꯣꯔꯤ ꯑꯣꯏꯅ ꯐꯣꯇꯣ ꯁꯨꯠ ꯈꯤꯇ ꯇꯧꯕꯗꯤ ꯗꯔꯀꯥꯔ ꯑꯣꯏꯔꯕꯅꯦ
ꯑꯁ ꯍꯣꯏ ꯇꯧꯕꯗꯤ ꯇꯧꯋꯦ ꯑꯗꯣ ꯐꯣꯇꯣ ꯀꯩꯀꯥꯗꯣ ꯁꯨꯡ ꯁꯨꯀꯥ ꯀꯥꯞꯇꯕꯒꯤ ꯑꯃꯨꯛ ꯍꯩꯇꯕꯤꯗꯣ ꯄꯣꯁ ꯇꯧꯔꯝꯗꯥꯏꯗ
ꯑꯩꯅꯅꯦ ꯏꯃꯥꯟꯅꯕꯤꯗꯨꯗ ꯍꯥꯏꯈ꯭ꯔꯒꯦ ꯑꯩꯈꯣꯏ ꯁꯨꯡꯗꯩ ꯂꯥꯛꯑꯅꯤ ꯈꯦꯔꯆꯤ ꯆꯥꯕꯗꯣꯅ ꯃꯉꯣꯟꯗ ꯑꯗꯨꯝ ꯐꯖꯅ ꯍꯥꯏꯈ꯭ꯔꯒꯦ ꯃꯥꯅꯕꯨꯗꯤ ꯑꯗꯨꯝ ꯅꯪ ꯂꯥꯛꯅꯤꯡꯕꯒꯩ ꯂꯥꯛꯑꯣ ꯍꯥꯏꯔꯛꯄꯅꯦꯕ ꯑꯣꯐꯔ ꯇꯧꯔꯛꯏꯅꯦꯕ ꯃꯥꯁꯨ ꯈꯤꯔꯁꯤꯒꯤ ꯃꯇꯝꯅꯤꯅ ꯑꯗꯣ ꯀꯥꯡꯕ ꯃꯇꯝꯅꯤꯅꯤꯅ ꯑꯗꯣ ꯑꯗꯨꯝ ꯑꯩꯈꯣꯏ ꯁꯨꯡꯉꯩ ꯂꯥꯛꯑꯅꯤ ꯑꯗꯨꯒ ꯁꯨꯃꯥꯏꯅ ꯐꯣꯇꯣ ꯁꯨꯠꯆꯧꯕ ꯆꯠꯂꯁꯦꯅ ꯃꯥꯁꯨ ꯍꯧꯔꯒꯦ ꯃꯥꯗꯤ ꯆꯤꯟꯕꯨꯗꯤ ꯆꯤꯡꯗꯩꯅ ꯀꯥꯡ ꯅꯨꯃꯤꯠꯁꯤꯗꯤ ꯃꯣꯏꯒꯤꯗꯤꯟ ꯃꯦꯟꯗꯅ ꯀꯣ